ꯇꯥꯔꯤꯕꯣ
ꯇꯥꯏ ꯇꯥꯏ
ꯑꯥ ꯑꯥ
ꯀꯩꯗꯧꯔꯤꯒꯦ ꯍꯧꯖꯤꯛꯀꯤ
ꯍꯧꯖꯤꯛꯁꯨ ꯑꯗꯨꯝ ꯍꯦꯞꯂꯒ ꯂꯩꯔꯤ
ꯎꯝ
ꯌꯥꯝ ꯁꯥꯕꯒꯤꯀꯣ ꯃꯄꯥꯟꯁꯨ ꯊꯣꯛꯄ ꯌꯥꯗꯦ
ꯅꯣꯡ ꯑꯦ ꯍꯥꯏꯗꯤ ꯅꯣꯡ ꯆꯨꯕ꯭ꯔꯣ ꯅꯣꯏꯗ
ꯍꯣꯏ ꯑꯁꯤꯗꯤ ꯑꯁꯤ ꯑꯗꯨꯗꯗꯤ ꯅꯣꯡ ꯀꯔꯤꯁꯨ ꯆꯨꯗꯦ ꯅꯨꯡꯁꯥ ꯀꯥꯥꯟꯅ ꯁꯔꯤ
ꯎꯝ
ꯑꯩꯗꯤ ꯍꯧꯖꯤꯛ ꯀꯥꯡꯖꯩ ꯃꯄꯥꯟꯗ ꯂꯩꯕꯀꯣ ꯑꯗꯨꯒꯤ ꯎ ꯍꯣꯟꯗ ꯂꯩꯔꯏꯒꯦ ꯅꯪ ꯆꯨꯔꯥ ꯂꯩꯔꯝꯒꯅꯤ ꯑꯈꯣꯟꯗ ꯑꯩ ꯍꯧꯖꯤꯛ ꯂꯩꯇꯦꯕ
ꯐꯩꯅꯦ ꯎ
ꯅꯪꯗꯤ ꯀꯩ ꯇꯧꯔꯤꯕꯣ
ꯑꯗꯨ ꯑꯗꯨꯗꯤ ꯇꯍꯤ ꯃ ꯆ
ꯎꯝ ꯏꯄꯥ ꯃꯇꯝꯥꯅꯤꯍꯦ ꯍꯧꯖꯤꯛꯁꯦ
ꯑꯗꯨꯒꯤ ꯑꯣꯏ ꯔꯝꯅꯤ
ꯎ ꯃꯝꯗ ꯄꯨꯔꯛꯄ ꯑꯣꯏꯔꯝꯅꯤ
ꯑ
ꯊꯪꯅꯕ ꯅꯨꯄꯤ ꯂꯩꯕ꯭ꯔꯣ ꯅꯪ ꯈꯪꯅꯕ ꯅꯨꯄꯤ ꯂꯩꯕ꯭ꯔꯣ
ꯍꯥꯎꯗ꯭ꯔꯤꯗ
ꯑꯩꯁ ꯅꯨꯄꯥꯁꯤꯡꯗꯤ ꯅꯨꯄꯤ ꯀꯣꯏꯊꯣꯛꯅꯦ
ꯑ
ꯎꯝ ꯎꯝ ꯎꯝ ꯎꯝ ꯄ꯭ꯔꯄꯣꯁ ꯇꯧꯕꯗꯤ ꯍꯥꯏꯔꯝꯃꯥꯃꯤꯅꯦ
ꯍꯥ
ꯄ꯭ꯔꯣꯄꯣꯁ ꯇꯧꯕꯗꯤ ꯍꯥꯏꯔꯝꯅꯤꯅꯦ
ꯑꯁ ꯐꯣꯟꯗꯗꯤ ꯑꯗꯨꯝ ꯉꯥꯡꯅꯕ ꯌꯥꯏꯗ ꯗꯩꯗꯤ ꯆꯠꯇꯣꯏꯦꯗ ꯑꯃ ꯄꯥꯎ ꯗꯏꯔꯦ ꯐꯦꯁ ꯇꯨ ꯐꯦꯁ ꯊꯈꯥꯏ
ꯐꯒꯦ ꯇꯧꯕꯅꯦ ꯑꯉꯥꯡ ꯌꯥꯝ ꯑꯣꯏꯔꯦ ꯔꯩ ꯀꯥꯕ ꯃꯇꯝꯗꯗꯤ ꯑꯗꯨꯝ ꯐꯖꯅ ꯀꯥꯒꯗꯕꯅꯤ ꯑꯗꯨ ꯄꯨꯛꯅꯤꯡ ꯆꯪ ꯆꯪ꯭ꯔꯗꯤ ꯂꯩꯔꯤ ꯆꯪꯉꯔꯣꯏ
ꯑꯥ
ꯃꯇꯝꯅ ꯄꯨꯔꯛꯀꯅꯤ ꯋꯥꯅꯤꯡꯉꯥꯏꯁꯨ ꯂꯩꯇꯦ ꯑꯩꯈꯣꯏ ꯍꯤꯡꯗꯕ ꯌꯥꯗꯕꯅꯤꯅ ꯏꯁꯣꯔꯅ ꯂꯣꯏꯅꯃꯛ ꯈꯪꯔꯒ ꯑꯗꯨ ꯃꯤꯒꯤ ꯃꯤꯒꯤ ꯌꯥꯕ ꯑꯗꯨꯝ ꯄꯨꯔꯛꯀꯅꯤ
ꯎꯝ ꯑꯗꯨ ꯌꯥꯝ
ꯎꯝ ꯀꯥꯟꯗꯦ ꯅꯨꯄꯤꯁꯨ ꯅꯨꯄꯥꯁꯨ ꯉꯥꯎꯁꯤꯟꯅꯕ ꯉꯥꯛꯇꯅꯤ ꯑꯐꯕ ꯑꯃ ꯑꯅꯤ ꯉꯥꯛꯇꯅꯦꯕ ꯑ ꯌꯥꯝꯝꯕꯅꯥꯀꯣ ꯄꯨꯛꯅꯤꯡ ꯐꯠꯇꯕ ꯍꯥꯏꯖꯔꯥ ꯀꯔꯤ ꯍꯥꯏꯁꯤꯔꯥ ꯈꯪꯗꯦ ꯑꯗꯨꯕꯨ ꯆꯥꯕ ꯃꯤꯒꯤ ꯃꯤꯒꯤ ꯆꯥꯟꯅꯕ ꯍꯥꯏꯕꯁꯦ ꯌꯥꯝ ꯂꯨ ꯑꯣꯏꯕ ꯎ
ꯑꯖ ꯍ ꯌꯥꯅꯤ
ꯍꯥꯟꯅ ꯃꯥꯁ ꯂꯩꯌꯦꯀꯣ ꯅꯄꯥꯜ ꯅꯃꯁꯨ ꯂꯩꯔꯤꯌꯦꯀꯣ ꯑ ꯑ ꯌꯥꯝ ꯐꯥꯏꯦ ꯑꯗꯨꯝ ꯁꯨꯅ ꯂꯩꯔꯤꯕ ꯃꯇꯝꯗ ꯀꯔꯤꯁꯨ ꯈꯪꯉꯔꯣꯏ ꯃꯤꯅ ꯉꯣꯁꯤꯟꯅꯔꯝ ꯉꯧꯒꯅꯤ ꯇꯧꯅꯨ ꯍꯥꯏꯕ ꯊꯕꯛꯁꯨ ꯇꯧꯅꯤ ꯑꯗꯨ ꯂꯥꯁꯇ ꯅꯨꯄꯥ ꯏꯄꯥ ꯏꯃꯥ ꯂꯩꯇꯕ ꯃꯈꯜꯅ ꯃꯇꯝꯗ ꯑꯗꯨꯒ꯭ꯔꯠ ꯌꯥꯝ ꯇꯧꯔꯒ ꯂꯩ ꯏ
ꯑꯗꯨꯅꯤ
ꯎꯁꯤꯁꯤ ꯌꯥꯝ
ꯁꯤꯡꯁꯨ ꯀꯥꯟ ꯆꯥꯠꯇ꯭ꯔꯣ ꯀꯅꯥ ꯀꯅꯥ ꯂꯩꯒꯦ
ꯑꯩꯔꯣ ꯍꯧꯖꯤꯛ ꯑꯩ ꯏꯊꯟꯇ ꯂꯩꯔꯤꯅꯦ ꯃꯤ ꯀꯅꯥꯁꯨ ꯂꯩꯇꯦꯌꯦ ꯑꯪꯁꯥ ꯌꯥꯝ ꯁꯥꯕꯒꯤ ꯅꯨꯄꯥꯟꯁꯨ ꯊꯣꯛꯅꯤꯡꯗ꯭ꯔꯦ ꯂꯩꯅ ꯑꯩ ꯏꯊꯟꯊ ꯄꯨꯊꯥꯔꯒ ꯂꯩꯕꯅꯦ
ꯅꯪꯒꯤ
ꯃꯃꯤꯅꯤꯅꯣ ꯇꯝꯄꯥꯑꯒꯗꯗꯤ
ꯑ ꯁꯤꯡꯖꯨ ꯌꯥꯝ ꯆꯥꯅꯤꯡꯉꯦ ꯍꯧꯖꯤꯛꯁꯦ
ꯆꯥꯎꯥꯎꯗꯅ
ꯑꯩꯇꯅ ꯑꯗꯨ
ꯆꯖꯨ ꯍꯥꯎꯗꯒ ꯉꯁꯤꯅꯦ
ꯑꯥ ꯇꯃꯦꯡꯂꯣꯡꯒꯤ ꯁꯤꯡꯖꯨꯁꯦ ꯌꯥꯝ ꯍꯥꯎꯋꯦ
ꯑꯣ ꯇꯃꯦꯡꯂꯣꯡꯗꯒ ꯂꯩ ꯎꯝ ꯇꯃꯦꯡꯂꯣꯡꯗꯤ ꯍꯥꯎꯕꯅꯦ
ꯍꯣꯏ ꯏꯃꯃꯦ ꯂꯣꯡꯒꯤ ꯁꯤꯡꯖꯨꯁꯦ ꯑꯩ ꯌꯥꯝ ꯅꯤꯡꯁꯤꯡꯉꯒ ꯂꯩꯕꯅꯦ ꯍꯧꯖꯤꯛꯀꯥꯟꯁꯨ
ꯑ
ꯁꯨꯀꯥꯎ ꯀꯥꯎ ꯉꯝꯗꯦ ꯑꯗꯨꯝ ꯍꯧꯔꯒ ꯆꯥꯈꯤꯕꯗꯣ
ꯑ
ꯑꯣꯛꯅꯤꯡꯗ ꯆꯥꯡꯈ꯭ꯔꯦꯕ
ꯖꯣꯅꯤ
ꯑꯗ ꯍ ꯍꯥꯎꯗꯣ ꯄꯨꯒꯅꯤꯡꯗ ꯁꯃ ꯀꯣ ꯊꯄ ꯌꯥꯗ꯭ꯔꯦ ꯑꯗꯨꯝ ꯃꯇꯝ ꯃꯇꯝ ꯅꯤꯡꯁꯤꯡꯔꯒ ꯂꯩꯕꯤꯔꯤ ꯇꯃꯦꯡꯡꯂꯕꯤꯁꯤꯡꯗꯨꯁꯦ
ꯑꯣ
ꯃꯦꯂꯣꯗ ꯑꯃꯃꯨ ꯀꯥ ꯆꯠꯂꯗꯤ ꯄꯦꯟꯅ ꯆꯥꯅꯤꯍꯦ
ꯆꯂꯣ
ꯑ ꯀ꯭ꯔꯤꯁꯃꯥꯁ ꯃ ꯀꯥꯟꯗꯥ ꯆꯠꯀꯅꯤ ꯃꯔꯨꯞ ꯈꯔꯁꯨ ꯑ ꯀꯩꯅꯣ ꯁꯥꯔꯒ ꯉꯥꯔꯤ ꯈꯔ ꯌꯝꯂꯒ ꯇꯧꯕꯗꯣ ꯑꯗꯨꯝ ꯍꯧꯋꯤꯅꯦꯍꯦ
ꯑꯩꯈꯣꯏꯒꯤ ꯆꯤꯟꯖꯥꯛꯗꯤ ꯌꯥꯝ ꯍꯥꯎꯕ ꯉꯇꯅꯤꯗ
ꯑꯣꯃꯦꯂꯣꯡꯒꯤ ꯍꯥꯏꯗꯤ ꯃ ꯅ ꯋꯥꯦꯇꯔꯁꯦ
ꯎꯝ
ꯋꯦꯖꯔ ꯑꯗꯨꯝ ꯏꯪꯉꯒ ꯏꯁꯤꯡꯗꯤ ꯏꯔꯨꯕ ꯀꯥꯟꯗ ꯏꯪꯗꯦ ꯅꯨꯡꯉꯥꯏ
ꯑ ꯍꯣꯏ ꯍꯣꯏ ꯑꯗꯨꯃꯥꯏꯅ ꯇꯧꯋꯦ
ꯎꯝ
ꯋꯦꯗꯔꯗꯤ ꯌꯥꯝ ꯐꯕꯅꯦ ꯌꯥꯝ ꯅꯨꯡꯉꯥꯏꯔꯅꯦ ꯑꯦꯁꯦ ꯃꯅꯗꯒꯤ ꯇ ꯂꯥꯏꯕ ꯉꯕꯀꯣ
ꯎ
ꯅꯩꯅꯣꯟꯒꯦꯁꯀꯣ ꯀꯥꯕꯅꯤ ꯁ
ꯇꯃꯦꯡꯂꯣꯡ ꯂꯩꯕ ꯅꯨꯡꯉꯥꯏ
ꯅꯪꯒ ꯁ꯭ꯀꯨꯜ ꯀꯥꯕ ꯃꯇꯝꯗ ꯑꯗꯨ ꯑꯁ ꯅꯨꯡꯉꯥꯏꯗ
ꯎꯝ
ꯏꯁꯀꯣꯞ ꯀꯥꯕ ꯃꯇꯝꯗꯣ ꯑꯗꯣ ꯎꯝ ꯃꯤ ꯏꯃꯥꯟꯅꯕꯤꯕꯨ ꯃꯥꯗꯧꯅ ꯍꯥꯏ ꯀ꯭ꯂꯥꯁꯃꯦꯠꯇꯧꯅ ꯃꯤꯌꯥꯝ ꯀꯩꯅꯣ ꯐꯥꯒꯤ ꯇꯧ ꯇꯧꯕꯗꫭ ꯏꯁ꯭ꯀꯨꯜꯁꯨ ꯀꯥꯕꯅꯤ ꯏꯟꯖꯣꯏꯁꯨ ꯇꯧꯕꯅꯤ ꯑꯗꯨ ꯃꯇꯝꯅ ꯍꯦꯟꯅ ꯅꯨꯡꯉꯥꯏꯔꯦ
ꯅꯨꯡꯉꯥꯏꯌꯦ
ꯌꯥꯝꯅ ꯂꯥꯛꯅꯤꯡꯉꯦ ꯑꯩ ꯑꯩꯗꯤ ꯑꯗꯨ ꯑꫭꯏꯔꯁꯨ ꯈꯔ ꯇꯥꯎꯅꯤ ꯍꯧꯖꯤꯛꯇꯤ ꯂꯄꯗꯤꯁꯨ ꯌꯥ ꯌꯥꯗ ꯑꯗꯅꯤ
ꯍꯟꯗꯛꯇꯤ
ꯑꯉꯥꯡ ꯑꯉꯥꯡ ꯑꯗꯨꯝ ꯑꯉꯥꯡ ꯑꯣꯏ ꯑꯉꯥꯡ ꯀꯃꯥꯏ ꯍꯥꯏꯇꯥꯔꯦ ꯑꯉꯥꯡꯗꯣ ꯑꯉꯥꯡ ꯃꯩꯇꯩꯂꯣꯟꯁꯦ ꯌꯥꯗ꯭ꯔꯦ
ꯑ ꯑ ꯑꯗꯨ ꯃ ꯉꯥꯛꯇꯅꯦꯅꯤ ꯑꯗꯨꯝ ꯄꯥꯡ ꯐꯉꯥꯡ ꯉꯥꯛꯇꯅꯦ
ꯎ
ꯍꯧꯖꯤꯛꯀꯤ
ꯅꯪ ꯀꯅꯥ ꯀꯅꯥꯕꯨ ꯋꯥꯔꯤ ꯁꯥꯕ꯭ꯔꯣ ꯅꯍꯥꯟ ꯑ ꯉꯁꯥꯏ ꯏꯕꯥꯅꯤ ꯁꯥꯕ ꯂꫭꯏꯔꯒ
ꯁꯥꯠ ꯇ꯭ꯔꯤꯗ
ꯑ ꯃꯤ ꯑꯃꯕꯥꯎꯕꯨꯁꯨ ꯑꯗꯨꯝ ꯇꯦꯛꯁ ꯇꯧꯔꯒ ꯇꯧꯋꫭ
ꯇꯧꯕꯗꯤ ꯇꯧꯋꯦ ꯑꯗꯨ
ꯀꯌꯥ ꯁꯨꯈ꯭ꯔꯦ ꯅꯪꯒꯤ
ꯍꯥꯥ
ꯅꯪꯒꯤ ꯄꯣꯏꯟ ꯀꯌꯥ ꯂꯥꯛꯈ꯭ꯔꯦ
ꯄꯣꯏꯟꯁꯦ ꯁꯕꯦꯟ ꯍꯟꯗ꯭ꯔꯦꯠ ꯇ꯭ꯋꯦꯟꯇꯤ ꯍꯥꯏꯗꯤ
ꯍꯥꯏꯗꯤ ꯃꯤꯕꯨ ꯀꯣꯜ ꯇꯧꯔꯛꯄꯁꯤꯡꯁꯦ ꯑꯗꯨ ꯅꯪꯅ ꯇꯧꯔꯒ ꯑꯗꯨ ꯄꯣꯏꯟ ꯂꯥꯛꯀꯅꯤꯅ
ꯑꯗꯨ ꯁꯚꯦꯟꯇꯤꯟꯈꯛ ꯁꯨꯔꯦ
ꯑꯣ ꯁꯦꯚꯦꯟꯇꯤꯟ ꯍꯥꯏꯕ
ꯑꯥ
ꯑꫭ ꯑ ꯑꫭ
ꯋꯥꯠꯂꯤ ꯑꯗꯨꯒꯤꯅꯤ ꯇꯧꯁꯦ ꯍꯥꯏꯁꯦ
ꯇꯥꯎꯋꫭ ꯇꯥꯎꯋꫭ ꯐꯖꯅ ꯇꯥꯎꯒꯗꯧꯅꯤ
ꯑꯩꯈꫭꯏꯗꯤ ꯂꯨꯄꯥ ꯇꯔꯥ ꯀꯨꯟ ꯂꯥꯛꯁꯨ ꯌꯥꯝ ꯐꯕꯅꯤ ꯁꯦꯝꯕ ꯍꯥꯏꯇꯕꯅꯤꯅꯀꯣ
ꯎꯝ
ꯚꯦꯂꯨꯗꯤ ꯌꯥꯝ ꯂꯩꯕꯅꯦ ꯑꯩꯈꯣꯏꯅ ꯄꯥꯏꯕ ꯍꯩꯇꯕꯅꯦꯕ
ꯎꯝ
ꯄꯩꯁꯥ ꯂꯦꯞꯄꯤꯔꫭ ꯚꯦꯂꯨ ꯍꯥꯎ ꯄꯥꯏꯕ ꯍꯥꯏꯔꯗꯤ ꯚꯦꯂꯨ ꯈꯪꯉꯗꯤ ꯌꯥꯝ ꯂꯨꯒꯅꯤ
ꯎꯝ
ꯀꯩꯅꫭ ꯑꯩꯈꯣꯏꯅ ꯍꯧꯖꯤꯛꯀꯥꯟꯁꯦ ꯕꯦꯂꯨ ꯂꯩꯇꯦ ꯄꯩꯁꯥ ꯂꯤꯁꯤꯡ ꯑꯃ ꯂꯤꯁꯤꯡ ꯑꯅꯤꯒꯣꯝꯒꯤ ꯚꯦꯂꯨ ꯂꯩꯇꯦ ꯍꯥꯏꯅ ꯄꯥꯛ ꯄꯥꯛꯅ ꯄꯥꯏꯕꯒꯤ ꯋꯥꯅꯦꯕ ꯑꯩꯈꯣꯏꯗꯤ ꯅꯨꯄꯥ ꯑꯃꯐꯥꯎ ꯁꯦꯝꯕ ꯍꯥꯏꯗꯦꯕꯀꯣ ꯑꯗꯨꯗꯤ ꯆꯦꯛꯁꯤꯟ ꯅꯕꯤꯗꯨꯁꯦ ꯈꯜꯂꯒ ꯄꯥꯏꯒꯗꯧꯅꯦꯕ
ꯁꯨꯃꯥꯏ ꯇꯧꯗꯧ ꯃꯥꯜꯂꯦ ꯑ
ꯎꯝ ꯑꯗꯨꯒꯤ ꯐꯖꯅ ꯇꯧꯋꯣ ꯇꯦꯛꯁ ꯇꯧꯔꯒ ꯇꯧꯑꯣ ꯑꯗꯨ ꯅꯠꯇ꯭ꯔꯗꯤ ꯇꯧꯕ ꯐꯪꯗꯦ ꯅꯪꯕꯨ ꯀꫭ‌ꯜ ꯇꯧꯕ ꯌꯥꯕ꯭ꯔꯣ ꯑ ꯔꯤꯁꯞ ꯇꯧꯕ ꯌꯥꯕ꯭ꯔꯣ ꯀꫭꯜ ꯇꯧꯕ ꯌꯥꯕ꯭ꯔꯣꯔꯤ ꯈꯨꯔꯦꯟ ꯊꯕꯛ ꯇꯧꯔꯤꯅꫭ ꯍꯥꯏꯅ ꯑꯩꯕꯨ ꯅꯪꯅ ꯍꯥꯡꯕꯒꯨꯝꯅꯀꯣ ꯅꯪꯅ ꯑꯩꯕꯨ ꯍꯥꯡ ꯃꯥꯒꯨꯝꯅ ꯑꯗꯨꯃꯥꯏꯅ ꯃꯤꯕꯨ ꯍꯪꯔꯒ ꯑꯗꯨꯝ ꯇꯧꯋꫭ ꯄꫭꯏꯟꯗꯤ ꯏꯔꯥꯏ ꯂꯥꯏꯅ ꯀꯥꯊꯣꯛꯈ꯭ꯔꯅꯤ
ꯁꯤꯃꯥꯏ ꯇꯧꯗ꯭ꯔꯗꯤ ꯌꯥꯗ꯭ꯔꯦꯕ
ꯑꯩꯗꯤ ꯑꯩꯅ ꯇꯧꯅꯤꯡꯉꯥꯏꯗꯤ ꯂꯩꯇ꯭ꯔꯦ
ꯅꯪꯗꯤ ꯀꯌꯥꯗꯤ ꯐꯪꯒ꯭ꯔꯦ
ꯑꯩ ꯑ ꯂꯤꯁꯤꯡ ꯑꯅꯤꯒꯨꯝꯕꯗꯤ ꯐꯪꯉꯦ
ꯌꯥꯃꯦꯅꯦ ꯍꫭꯠꯅꯧ
ꯎꯝ ꯍꫭꯠꯅꯒꯗꯧꯕꯅꯤ
ꯊꯕꯛ ꯆꯠꯄ ꯋꯥꯏꯌꯦ ꯁꯤꯅ ꯐꯗꯦ ꯅꯠꯇ꯭ꯔꯣ ꯌꯨꯝ
ꯍꯣꯏꯗ ꯁꯤꯅ ꯍꯦꯟꯅ ꯅꯨꯡꯉꯥꯏꯗ
ꯎꯝ
ꯋꯥꯔꯤ ꯁꯥꯕꯗꯤ ꯀꯅꯥꯅ ꯅꯨꯡꯉꯥꯏꯇꯕ ꯂꯩꯕ꯭ꯔꯅꯦ
ꯊꯕꯛꯇꯤ ꯁꯨꯅꯤ ꯋꯥꯏꯌꯦꯕ
ꯍꯣꯏ
ꯊꯕꯛꯁꯦ ꯌꯦꯡꯕ ꯌꯦꯡꯕꯀꯥꯟ ꯌꯥꯝ ꯐꯖꯕꯒꯨꯝ ꯇꯧꯋꯦ ꯁꯨꯔꯀꯥꯟꯗꯤ ꯋꯥ ꯈ꯭ꯔꯖꯥꯅꯤ
ꯎꯝ ꯅꯪ ꯐꯣꯟꯗ ꯒꯦꯝꯒꯨꯝꯕ ꯁꯥꯟꯅꯕ ꯂꯩꯕ꯭ꯔꯣ ꯄꯞꯖꯤꯒꯨꯝꯕ ꯀꯔꯤ ꯀꯔꯤꯒꯨꯝꯕ
ꯑꯦꯃꯦꯜꯕꯨꯗꯤ ꯑꯗꯨꯝ ꯈꯔ ꯈꯔ ꯁꯟꯅꯩ
ꯄꯩꯁꯥ ꯆꯪꯕ꯭ꯔꯗꯨ
ꯁꯦꯜ ꯆꯪꯗꯦꯍꯦ ꯑꯩꯗꯤ ꯗꯥꯏꯃꯟ ꯑꯩꯈꯣꯏꯅ ꯂꯧꯅꯤꯡꯉꯗꯤ ꯄꯩꯁꯥ ꯀꯥꯞꯇꯣꯏꯕ
ꯑꯧ ꯑꯈꯣꯏꯅ ꯀꯥꯞ꯭ꯄꯔ ꯔꯁꯟꯇꯥꯕ
ꯗꯥꯏꯃꯟꯗꯣ ꯂꯧꯔꯒ ꯍꯥꯏꯗꯤ ꯏꯁꯀꯤꯟꯒꯨꯝꯕꯀꯣ ꯂꯧꯅꯤꯡꯉꯥꯏꯅꯤ ꯁꯨꯝ ꯑꯦꯀꯥꯎꯟꯒꯨꯝꯕꯁꯨ ꯌꯣꯟꯕ ꯌꯥꯏ ꯑꯦꯀꯥꯎꯟ ꯐꯖꯔꯗꯤ ꯏꯁꯀꯤꯟ ꯌꯥꯝꯔꯒꯗꯤ ꯀꯣ
ꯎꯝ
ꯏꯁꯀꯤꯟꯅꯦꯕ ꯃꯤꯅ ꯂꯧꯅꯤꯡꯉꯤꯁꯦ ꯏꯁꯀꯤꯟ ꯐꯖꯔꯗꯤ ꯒꯦꯝꯖꯨ ꯁꯥꯟꯅꯕ ꯅꯨꯡꯉꯥꯏ
ꯑꯗꯨ ꯆꯨꯝꯕꯔꯅꯦ ꯆꯨꯝꯗꯤ ꯆꯨꯝꯕꯔꯅꯦ
ꯆꯨꯝꯃꯦꯅꯦ
ꯑꯣ
ꯅꯪ ꯒꯥꯔꯤ ꯂꯩꯌꯦꯗꯤ ꯍꯥꯏꯗꯤ ꯒꯥꯔꯤ ꯐꯖꯕ ꯂꯩꯔꯗꯤ ꯅꯪꯒꯤ ꯒꯥꯔꯤ ꯑꯗꯨꯝ ꯃꯤꯅ ꯂꯧꯅꯤꯡꯉꯣꯏꯗ꯭ꯔꯣ ꯑꯗꯨꯃꯥꯏꯅꯀꯣ
ꯑꯥ
ꯏꯁꯀꯤꯟ ꯌꯥꯝꯕ ꯏꯁꯀꯤꯟ ꯐꯖ ꯐꯖꯕ ꯂꯩꯗꯤ ꯃꯤꯅ ꯂꯧꯅꯤꯡꯉꯦꯕ
ꯑꯥ
ꯄꯥꯞꯖꯦꯒꯨꯝꯕ ꯁꯥꯟꯅꯕ ꯃꯤꯁꯤꯡꯗꯤ ꯑꯁꯤ ꯏꯕꯥꯅꯤ ꯋꯥꯔꯤ ꯁꯥꯕ ꯒꯦꯝꯒꯤ ꯁꯦꯗꯥꯔꯔꯣꯏꯗ ꯏꯟꯇꯔꯦꯁ ꯂꯩꯔꯔꯣꯏ ꯃꯈꯣꯏꯁꯤꯡ
ꯈꯪꯗꯦ ꯑꯥ ꯏꯟꯇꯔꯦꯁ ꯂꯩꯗꯧ ꯃꯟ ꯀꯗ ꯄꯕꯤꯕꯤꯗꯤ ꯑꯣꯏꯔꯝꯕ ꯌꯥꯏ ꯑꯣꯏꯔꯝꯗꯕ ꯌꯥꯏ ꯃꯤ ꯃꯤꯗ ꯂꯩꯒꯦ ꯀꯩꯅꯣ
ꯌꯥꯝꯦꯝꯗꯤ ꯈꯔꯤꯁꯨ ꯑꯩꯅ ꯏꯟꯇꯔꯦꯁ ꯂꯩꯇꯗꯗꯤ ꯂꯨꯗꯨꯒꯨꯝꯕ ꯑꯗꯨꯒꯨꯝꯕ ꯈꯠꯇꯅꯤ
ꯎꯝꯗꯨꯅ ꯐꯔꯦ
ꯎꯝ
ꯄꯞꯖꯤ ꯉꯨꯝꯕꯖꯤꯗꯤ ꯃꯇꯝ ꯆꯪꯉꯦꯕ ꯄꯨꯡꯈꯥꯏ ꯆꯪꯉꯦ ꯒꯦꯝ ꯑꯃꯗꯀꯣ ꯐꯖꯅ
ꯎꯝ ꯍꯩꯔꯗꯤ ꯑꯗꯨꯝ ꯉꯥꯎꯔꯅꯤ
ꯃꯤꯅ ꯁꯥꯟꯅꯕ ꯌꯦꯡꯉꯁꯨ ꯀꯔꯤ ꯀꯔꯤ ꯀꯔꯤ ꯇꯧꯕꯔꯣ ꯇꯧꯔꯣ ꯃꯅꯦ ꯀꯔꯤ ꯁ ꯈꯪꯗꯦ
ꯎꯝ
ꯑꯦꯃꯤꯟ ꯇꯥꯕ ꯅꯗꯤ
ꯑꯗꯨꯅꯦ ꯆꯞꯃꯅꯦ ꯎꯝ ꯍꯧꯖꯤꯛꯇꯤ ꯅꯨꯡꯉꯥꯏꯔꯤꯕ ꯅꯠꯇ꯭ꯔꯥ